ꯑꯥ ꯇꯥꯕ꯭ꯔꯣ
ꯇꯥꯏꯌꯦ ꯇꯥꯏ
ꯀꯩꯗꯧꯔꯤꯅꯣ
ꯉꯥꯊꯔꯦꯅꯦ
ꯑꯣ
ꯅꯪꯗꯤ
ꯑꯩꯁꯨ ꯆꯞ ꯃꯥꯟꯅꯩ ꯅꯪ ꯅꯪꯒꯤ ꯐꯤꯚꯝꯗꯨꯒ
ꯅꯣꯏꯗꯤ ꯀꯩ ꯍꯥꯏꯗꯣꯏꯅꯣ ꯃꯤ ꯑꯅꯤ ꯂꯩꯃꯤꯟꯅꯕꯅꯤꯅ ꯋꯥꯔꯤ ꯋꯥꯇꯥꯏꯒ ꯁꯥꯟꯅꯕ ꯑꯣꯏꯗꯦꯅꯦ ꯏꯊꯟꯇꯥ ꯂꯩꯕꯅꯤꯅ ꯋꯥꯔꯦ
ꯑꯥ ꯑꯣꯏꯔꯝꯒꯅꯤ ꯑꯣꯏꯔꯝꯒꯅꯤ ꯍꯥꯏꯗꯤꯀꯣ ꯑꯩꯈꯣꯏꯁꯨ ꯑꯩꯁꯨ ꯅꯍꯥꯟ ꯏꯊꯟꯇꯥ ꯂꯩꯔꯝꯃꯦ ꯏꯊꯟꯗꯒ ꯂꯩꯔꯝꯃꯦꯕ ꯑꯗꯨ ꯃꯇꯝꯗꯨꯖꯨꯀꯣ ꯑꯗꯨꯁꯨ ꯑꯩ ꯏꯊꯟꯇ ꯇꯧꯐꯝ ꯂꯩꯇꯕꯗꯣ ꯐꯣꯟ ꯇꯧꯅꯉꯥꯏ ꯃꯤ ꯑꯝꯐꯧ ꯂꯩꯇꯦ
ꯍꯥꯏꯕꯗꯤ ꯍꯥꯏꯕꯗꯤ ꯌꯨꯝꯗ ꯌꯧꯔꯁꯨ ꯋꯥꯔꯤ ꯁꯥꯟꯅꯤꯉꯥꯏ ꯀꯔꯤ ꯃꯔꯛ ꯃꯔꯛꯇꯗꯤ ꯂꯣꯟ ꯊꯣꯛꯇꯕꯒ ꯃꯥꯟꯕꯅꯤ
ꯎꯝ ꯑꯁ ꯎꯔꯒ ꯅꯨꯡꯉꯥꯏꯇꯦ
ꯅꯨꯡꯉꯥꯢꯇꯕꯅꯤ
ꯑꯩ ꯑꯩꯁꯨ ꯑꯗꯨꯝ ꯇꯧꯅꯅꯦ ꯂꯩꯕꯅꯦ ꯎꯄꯥꯏ ꯂꯩꯇ꯭ꯔꯦ
ꯎꯝ
ꯍꯌꯦꯡꯁꯦ ꯀꯔꯤ ꯅꯨꯃꯤꯠꯅꯣ
ꯉꯁꯤꯔꯣ
ꯉꯁꯤꯔꯣ ꯍꯌꯦꯡ
ꯍꯌꯦꯡꯁꯦ ꯊꯥꯡꯖꯅꯤꯅꯦ
ꯊꯥꯡꯖꯅꯦ ꯍꯌꯦꯡꯁꯦ
ꯍꯣꯏ
ꯑꯁ ꯀꯩꯅꯣꯍꯦ ꯌꯥꯝ ꯍꯥꯊꯨ ꯍꯥꯊꯨ ꯆꯠꯂꯦꯍꯦ ꯍꯟꯗꯛꯀꯤ ꯍꯞꯇꯥꯁꯦ
ꯍꯣ ꯌꯥꯝ ꯊꯨ ꯑꯦ
ꯈꯪꯍꯧꯗ꯭ꯔꯦ ꯑꯃꯨꯛ ꯆꯩ ꯑꯃꯨꯛꯀꯥ ꯑꯁꯤ ꯊꯥꯗꯤ ꯂꯣꯏꯗꯧꯔꯦ ꯑꯃꯨꯛꯀꯥ
ꯎꯝ
ꯕꯅꯦ ꯅꯨꯃꯤꯠ ꯑꯁꯤ ꯍꯞꯇꯥ ꯂꯣꯏꯔꯗꯤ ꯌꯦꯡꯉꯨꯅꯦ ꯊꯥ ꯍꯝ ꯑꯃꯨꯛꯀꯥ ꯇꯔꯥ ꯅꯣꯡ ꯇꯔꯥ ꯈꯛꯇꯪ ꯉꯥꯏꯔꯦ ꯑꯃꯨꯛꯀꯥ ꯁꯤ ꯑꯁꯤ ꯍꯞꯇꯥ ꯁꯤ ꯍꯞꯇꯥ ꯄꯥꯔꯨꯅꯣꯕ
ꯑꯥ
ꯂꯣꯏꯔꯅꯤ ꯑꯃꯨꯛꯀꯥ
ꯉꯁꯤ ꯇꯔꯥꯇꯔꯦꯠꯅꯤꯀꯣ
ꯍꯣꯢ
ꯑꯥ ꯇꯔꯥꯅꯤꯄꯥꯜ ꯇ꯭ꯔꯥꯃꯄꯜ ꯀꯨꯟ ꯑꯁ ꯌꯧꯗꯧꯔꯦꯅꯦ ꯀꯨꯟꯁꯦ ꯀꯨꯝꯍꯩꯒꯤ ꯌꯨꯝ ꯊꯣꯛꯅꯤꯡꯉꯦ
ꯑꯁ ꯊꯣꯛꯇꯣꯏꯔꯥ ꯅꯪ
ꯊꯣꯛꯀꯥꯅꯤ ꯊꯣꯛꯀꯥꯅꯤ ꯍꯟꯗꯛ ꯌꯨꯝ ꯊꯣꯛꯀꯥꯅꯤ
ꯑꯁ ꯊꯣꯛ
ꯊꯣꯛꯀꯥꯅꯨ ꯀꯩꯒꯤ
ꯍꯥꯏꯕꯗꯤ ꯅꯣꯏ ꯁꯨꯇꯤ ꯅꯣꯡꯃꯒ ꯅꯣꯡ ꯀꯌꯥ ꯂꯧꯕ ꯌꯥꯒꯦ ꯅꯨꯃꯤꯠ ꯀꯌꯥ ꯂꯧꯕ ꯌꯥꯒꯦ
ꯎꯝ ꯑꯩꯁꯦ ꯊꯥ ꯌꯥꯔꯒꯗꯤ ꯊꯕꯛꯃꯞ ꯐꯝꯁꯦ ꯍꯣꯡꯒ꯭ꯔꯥꯒꯦꯅꯗꯤ ꯂꯩꯕꯅꯦꯕꯀꯣ ꯍꯣꯡꯕ ꯇꯥꯔꯒꯗꯤ ꯄꯨꯂꯞ ꯐꯖꯅ ꯏꯁꯣꯔꯒꯤ ꯊꯧꯖꯥꯜꯅ ꯍꯥꯏꯕ ꯇꯥꯔꯦꯅꯦ ꯏꯁꯣꯔꯒꯤ ꯊꯧꯖꯥꯜ ꯅ ꯑꯩꯈꯣꯏ ꯂꯩꯐꯝ ꯈꯤꯇꯪ ꯅꯛꯄꯗ ꯂꯩꯔꯒꯗꯤ
ꯑꯥ
ꯑꯥ ꯆꯠꯊꯣꯛ ꯆꯠꯁꯤꯟꯁꯤ ꯅꯨꯡꯉꯥꯏꯔꯗꯣꯏꯅꯦꯕꯀꯣ ꯑꯗꯨꯒꯤ ꯊꯣꯛꯀꯦ ꯇꯧꯕꯅꯤ
ꯑꯥꯎ ꯑꯣ
ꯊꯣꯛꯑꯣ ꯊꯣꯛꯑꯣ ꯁꯨꯇꯤ ꯒꯨꯝꯕ ꯂꯩꯔꯗꯤ ꯑꯩꯁꯨ
ꯅꯪꯗꯤ
ꯑꯩꯗꯤ ꯊꯣꯛꯑꯔꯣꯏ ꯑꯩꯗꯤ ꯈꯨꯟ ꯃꯅꯥꯛꯇꯥ ꯂꯩꯕꯅꯤꯅꯀꯣ
ꯀꯥꯏꯗꯦꯗ ꯑꯩꯒꯤꯗꯤ ꯇꯨꯝ ꯑꯠ ꯑꯗꯨꯝ ꯆꯥꯅꯤꯡꯉꯗꯤ ꯑꯗꯨꯝ ꯃꯅꯥꯛꯇꯅꯦꯅ ꯑꯩꯗꯤ ꯀꯥꯏꯗꯦ
ꯎꯝ
ꯀꯔꯝ ꯀꯔꯝ ꯀꯥꯟꯗ ꯆꯪꯕ꯭ꯔꯥ ꯅꯪ ꯅꯍꯥꯟꯗꯤ ꯌꯨꯝꯗ ꯂꯩ ꯍꯥꯏꯗꯅ
ꯑꯩꯁꯦ ꯄꯪꯀꯨꯏ ꯀꯨꯏꯗꯔꯤ ꯑꯩꯁꯦ ꯍꯞꯇꯥ ꯑꯃ ꯍꯧꯈ꯭ꯔꯦ
ꯑꯣ ꯍꯦꯛ ꯆꯪꯂꯛꯄꯒ ꯑꯃꯨꯛ ꯊꯣꯛꯇꯣꯏꯔ ꯀꯨꯝꯍꯩ
ꯍꯣꯏ ꯍꯦꯛ ꯆꯪꯉꯒ ꯑꯃꯨꯛ ꯊꯣꯛꯀꯗꯣꯏꯅꯦ ꯀꯨꯝꯍꯩ ꯍꯥꯏꯁꯤꯗꯤꯅꯦ ꯍꯣꯏ ꯁꯦ ꯅꯥꯟꯊꯣꯛꯈꯤꯕ ꯌꯥꯗꯦ ꯀꯨꯝꯍꯩ ꯍꯥꯏꯁꯤꯗꯤ ꯌꯥꯎꯍꯧꯒꯗꯧꯕꯅꯦ ꯑꯍꯜ ꯂꯃꯟꯒꯤ ꯄꯥꯎꯔꯧ ꯑꯃ ꯂꯩꯌꯦ ꯀꯨꯝꯍꯩ ꯃꯇꯝꯗ ꯅꯤꯡꯊꯤꯅ ꯇꯧꯗꯕ ꯃꯤꯗꯣ
ꯎꯝ
ꯒꯣꯠ ꯆꯥꯕ ꯃꯤ ꯑꯣꯏꯔꯝꯃꯣꯏꯅ ꯍꯥꯏꯕꯁꯨ ꯂꯩꯌꯦ ꯑꯗꯨꯒꯤꯅꯦ ꯀꯨꯝꯍꯩꯗꯤ ꯌꯥꯎꯒꯦ ꯁꯤꯅꯦ
ꯑꯁ ꯍꯣꯏꯗꯤ ꯖꯣꯒꯣꯠ ꯆꯥꯔꯝꯃꯣꯏ ꯑꯗꯨꯗꯤ
ꯑꯣꯏꯔꯝꯕ꯭ꯔꯥꯁꯨ ꯀꯅꯥ ꯈꯪ
ꯍꯟꯇꯛꯀꯁꯦ ꯑꯈꯣꯏꯅ ꯑꯩꯈꯣꯏꯔꯣꯝꯗꯗꯤ ꯏꯔꯥꯡꯅ ꯀꯟꯕꯒ ꯑꯁ ꯍꯧꯖꯤꯛꯐꯥꯎ ꯁꯨꯇꯤ ꯐꯪꯕ ꯀꯥꯟ__ ꯊꯣꯛꯀꯅꯨ ꯍꯥꯏ ꯂꯩ ꯍꯟꯗꯛꯁꯨ ꯀꯨꯝꯍꯩꯒꯤ ꯊꯣꯛꯑꯔꯣꯏ ꯑꯗꯨꯒꯤ ꯑꯃꯨꯛꯀ ꯍꯥꯏꯔꯅꯤ ꯑꯁ ꯃꯣꯏꯗꯤ ꯈꯔ ꯖꯨꯒꯣꯠꯇꯤ ꯆꯥꯔꯝꯗꯧ ꯃꯥꯜꯂꯦꯕꯣ
ꯎꯝ ꯆꯨꯝꯃꯤ
ꯐꯔꯦꯗ ꯀꯥꯏꯗꯦꯗ
ꯀꯥꯏꯗꯦꯗ ꯃꯥꯅꯦ ꯃꯥꯅꯦ ꯃꯥꯅꯦ ꯃꯥꯅꯦ ꯀꯥꯏꯗꯦ ꯀꯥꯏꯗꯦ ꯑꯥ
ꯑꯦ ꯕꯥꯢꯕꯜ ꯕꯥꯏꯕꯜ ꯄꯨꯔꯒ ꯅꯣꯔꯣ ꯆꯡꯒꯗꯧꯕ ꯁꯔꯨꯛꯄꯨꯗꯤ
ꯑꯗꯨꯝ ꯆꯨꯝꯅ ꯆꯠꯂꯒꯦꯗ ꯄꯨꯗꯕꯤꯗ
ꯃꯥꯅꯦ ꯃꯥꯅꯦ
ꯅꯠꯇ꯭ꯔꯥ
ꯑꯣ ꯍꯀꯥꯝ ꯆꯟꯕꯌꯥꯒꯦ
ꯃꯨ ꯇꯨꯝꯅꯤꯡꯉꯕꯣ
ꯇꯨꯝꯅꯤꯡꯉꯦ ꯍꯣꯏ
ꯅꯪ ꯉꯁꯥꯏ ꯇꯨꯝꯕ ꯌꯥꯗ꯭ꯔꯥ ꯅꯪ ꯉꯁꯥꯏ ꯄꯣꯊꯥꯒꯦ ꯇꯧ ꯍꯥꯏꯕꯗꯨꯗ ꯑꯩꯗꯤ ꯅꯪ__ ꯇꯨꯝ ꯂꯩꯔꯝꯅꯤꯅ
ꯄꯣꯊꯥꯕꯒ ꯇꯨꯝꯕꯗꯤ ꯌꯥꯝ ꯈꯦꯠꯅꯩꯌꯦꯗꯅꯀꯣ
ꯑꯥ ꯑꯗꯨ ꯑꯩ ꯉꯁꯥꯏ ꯐꯣꯟ ꯇꯧꯁꯨ ꯄꯥꯏꯈꯠꯇꯕ
ꯅꯪ ꯉꯁꯥꯏ ꯐꯣꯟ ꯂꯥꯛꯄꯗꯣ
ꯑꯥ
ꯎꯗꯤ ꯎꯋꯦꯕ ꯈꯪꯕ꯭ꯔ ꯎꯗꯤ ꯎꯔꯦ ꯑꯗꯨ ꯑꯩꯗꯣ ꯄꯥꯏꯗ꯭ꯔꯕ ꯄꯥꯏꯗ꯭ꯔꯕ
ꯑꯗꯨꯃꯥꯏꯅ ꯇꯧꯒꯅꯨꯗ
ꯈꯣꯏꯒꯤ
ꯁꯨꯃꯥꯏꯅ ꯇꯧꯔꯥ ꯅꯪ ꯅꯣꯏꯁꯨ ꯇꯧꯔꯛꯄ ꯀꯥꯟꯗ ꯅꯨꯡꯉꯥꯏꯔꯣꯏꯗ ꯁꯨꯃꯥꯏꯅ ꯇꯧꯕꯗꯣ
ꯑꯁ ꯊꯕꯛ ꯁꯨꯔꯝꯒꯅꯤꯅ ꯈꯟꯗꯣꯛꯀꯦ
ꯃꯥꯟꯗ꯭ꯔꯦꯗ ꯆꯤꯟꯅ ꯈꯣꯏꯍꯤ ꯌꯥꯎꯕꯗꯣ ꯑꯣꯏꯔꯜꯗꯧ ꯃꯥꯜꯂꯦꯗ ꯅꯣꯏꯁꯤꯁꯨ
ꯅꯠꯇꯦ ꯑꯩꯗꯤ ꯑꯗꯨꯝ ꯈꯟꯒꯤꯅꯤ ꯇꯁꯦꯡꯅ ꯍꯥꯏꯔꯁꯦ
ꯊꯥꯖꯗꯦꯗ
ꯑꯩ ꯍꯟꯗꯛꯁꯦ
ꯑꯥ
ꯒꯥꯔꯤ ꯑꯃ ꯌꯦꯡꯉꯤꯅꯦ
ꯌꯦꯡꯉꯣ ꯌꯦꯡꯉꯣ
ꯃꯊꯪ ꯆꯍꯤꯗ ꯂꯧꯅꯕ
ꯑꯥ ꯌꯦꯡꯉꯣ ꯌꯦꯡꯉꯣ
ꯎꯝ ꯈꯪꯗ꯭ꯔꯦ ꯀꯔꯝꯕ ꯒꯔꯤ ꯑꯣꯏꯗꯣꯏꯅꯣ ꯄꯩꯁꯥꯕꯨꯗꯤ ꯂꯩꯇꯦ ꯄꯥꯏꯖꯗꯦꯀꯣ
ꯄꯨꯒꯦ ꯍꯥꯏꯔꯁꯨ ꯑꯩꯉꯣꯟꯗ ꯂꯧꯕꯤ ꯑꯩꯉꯣꯟꯗ ꯑꯩꯉꯣꯟꯗ ꯍꯥꯟꯅ ꯄꯨꯕ ꯌꯥꯏꯌꯦꯀꯣ
ꯑ ꯄꯨꯒꯦ ꯄꯨꯒꯦ ꯑꯝ ꯄꯨꯗꯣꯏꯅꯤ ꯑꯁ ꯅꯪ ꯍꯥꯏꯔꯛꯄꯁꯤ ꯀ꯭ꯌꯥꯃꯨꯛ ꯍꯔꯥꯎꯕ꯭ꯔꯥ
ꯎꯝ ꯀ꯭ꯌꯥ ꯄꯥꯝꯒꯦ ꯍꯥꯏꯗꯣ ꯍꯥꯟꯅ ꯈꯔ ꯍꯥꯟꯅ ꯅꯤꯡꯁꯤꯡ ꯅꯤꯡꯁꯤꯡꯍꯜꯂꯛꯎꯀꯣ ꯍꯥꯏꯕꯗꯤ ꯑꯁꯤ ꯆꯍꯤ ꯂꯣꯏꯔꯝꯗꯥꯏꯗ ꯃꯊꯪ ꯆꯍꯤ ꯂꯧꯒꯅꯤ ꯍꯥꯏꯔꯗꯤ ꯑꯁꯤ ꯆꯍꯤꯗ ꯂꯣꯏꯔꯝꯗꯥꯏꯗ ꯁꯤ ꯆꯍꯤ ꯂꯣꯏꯔꯝꯗꯥꯏꯗ ꯑꯃꯛ ꯅꯤꯡꯁꯤꯡꯔꯛꯑꯣ
ꯍꯣꯏ ꯍꯣꯏ ꯍꯥꯏꯔꯛꯄꯁꯤꯗꯤ ꯈꯪꯍꯜ ꯈꯪꯍꯜꯂꯛꯄꯖꯤꯗꯤ ꯀ꯭ꯌꯥꯃꯨꯛ ꯍꯔꯥꯎꯕ꯭ꯔꯥ
ꯑꯪ ꯅꯪꯅ ꯑꯄꯥꯝꯕꯗꯣ ꯀ꯭ꯌꯥ ꯀ꯭ꯌꯥ ꯄꯥꯝꯃꯤ ꯍꯥꯏꯗꯣ ꯗꯨꯝ ꯍꯥꯏꯔꯛꯑꯣ
ꯎꯝ ꯃꯗꯨꯒꯤꯗꯣ ꯃꯗꯨꯒꯤꯗꯣ ꯀꯩꯅꯣ ꯑꯗꯨꯝ ꯇꯧꯗꯨꯏꯅꯦ ꯑꯥ ꯃꯁꯤꯡꯕꯨꯗꯤꯅꯦ ꯃꯁꯤꯡꯗꯨꯗꯤ ꯇꯞꯅ ꯑꯗꯨꯝ ꯉꯥꯡꯅꯔꯖꯤ ꯀꯣ
ꯍꯣꯏ ꯍꯣꯏ ꯀꯥꯏꯗꯦ ꯑꯩꯗꯤ ꯅꯪꯅ ꯌꯥꯏ ꯍꯥꯏ ꯃꯇꯝꯗꯣ ꯑꯗꯨꯝ ꯍꯥꯏꯔꯛꯑꯁꯨ ꯀꯥꯏꯗꯦ
ꯃꯥꯅꯦ ꯃꯥꯅꯦ ꯅꯨꯡꯁꯥ ꯊꯤꯗ꯭ꯔꯦ ꯑꯩꯁꯨ ꯄꯨꯡ ꯀꯌꯥ ꯇꯥꯔꯒꯦꯅꯦ ꯍꯧꯖꯤꯛꯄꯣ ꯋꯥꯏꯍꯦ
ꯀꯃꯥꯏꯟ ꯇꯧꯒꯦ ꯅꯨꯃꯤꯠ ꯅꯣꯡꯆꯨꯕ꯭ꯔꯥ ꯑꯗꯨ ꯅꯠꯇ꯭ꯔꯒꯥ ꯅꯨꯡꯁꯥ ꯊꯣꯛꯄ꯭ꯔꯥ
ꯑꯥ ꯅꯨꯡꯁꯥꯗꯤ ꯊꯣꯛꯄ ꯃꯥꯜꯂꯦ
ꯍꯥ
ꯎꯗꯕꯋ꯭ꯥꯅꯤ ꯅ
ꯑꯩꯈꯣꯁꯨ ꯅꯣꯡꯁꯥꯗꯤ ꯊꯣꯛꯇꯦ
ꯁꯈꯤꯇꯪ ꯍꯤꯞꯊꯒꯦꯁꯦ ꯋꯥꯔꯦꯍꯦ ꯍꯔꯦ ꯍꯔꯦ ꯍꯔꯦ ꯍꯔꯦ ꯅꯣꯏꯔꯣꯝꯗ ꯎꯆꯦꯛ ꯑꯗꯨꯝꯕ ꯂꯩꯕ꯭ꯔꯣ
ꯎꯆꯦꯛ ꯌꯥꯝ ꯂꯩ
ꯌꯥꯝ ꯂꯩꯌꯦ
ꯍꯣꯏ
ꯑꯣ ꯑꯩ ꯅꯥꯎꯔꯤ ꯂꯩꯁꯤꯔꯥ ꯈꯜꯂꯝꯃꯅꯦ ꯎꯆꯦꯛ ꯀꯥꯞꯅꯕ ꯅꯥꯎꯔꯤ ꯂꯩꯁꯤꯔꯥꯅ ꯈꯜꯂꯝꯕꯅꯦꯕ ꯌꯥꯕ꯭ꯔꯥ
ꯂꯧꯒꯅꯨꯗ ꯀꯔꯤ ꯍꯥꯠꯀꯅꯨꯗ
ꯍꯥꯠꯀꯅꯨ ꯑꯁ ꯊꯣꯡꯉꯒ ꯆꯥꯒꯦꯖꯤꯅꯤ
ꯑꯁ ꯍꯥꯠꯀꯅꯣꯗꯥ ꯑꯗꯨ ꯍꯥꯏꯔꯒ ꯉꯥꯅꯨ ꯆꯥꯅꯤꯡꯉꯦꯅꯦ ꯉꯁꯤ
ꯍꯣꯏ ꯍꯣꯏ ꯉꯥꯅꯨ ꯆꯥ ꯐꯪꯗꯕꯒꯤꯅꯦ ꯑꯩꯅ ꯍꯥꯏꯔꯤꯗꯣ
ꯑꯁ ꯉꯥꯅꯨ ꯀꯥ ꯆꯥꯗꯕ ꯀꯨꯏꯔꯦꯅꯦ
ꯎꯝ
ꯑꯁ ꯑꯆꯧꯕꯗꯣ ꯑꯁ ꯈꯥꯡ ꯑꯆꯧꯕꯗꯣꯀꯣ ꯃꯩꯅꯀꯣ ꯁꯤꯡꯗ ꯊꯣꯡꯕꯗꯣ
ꯑꯁꯤ ꯑꯩꯈꯣꯏꯒꯤ ꯒꯦꯁꯅ ꯅꯠꯇꯕ ꯁꯤꯡꯅ ꯊꯣꯡꯕꯗꯣ ꯑꯗꯨ ꯆꯥꯅꯤꯡꯉꯤꯅꯦ
ꯃꯥꯅꯦ ꯃꯥꯅꯦ
ꯆꯥꯗ ꯀꯨꯏꯔꯦ
ꯆꯥꯗ ꯀꯨꯏꯔꯦ ꯍꯣꯏ ꯅꯣꯏꯅ ꯐꯥꯎ ꯆꯥꯗ ꯀꯨꯏꯔꯦ ꯍꯥꯏꯖꯤꯗꯤ ꯑꯩꯖꯤꯗꯤꯅꯦ ꯑꯁ ꯑꯗꯨꯗꯒꯤꯅ
ꯅꯪ ꯍꯥꯟꯗꯤ ꯌꯨꯝꯗ ꯂꯩꯕꯗꯥꯏ ꯅꯪ ꯍꯞ ꯇꯥ ꯃꯨꯛꯇ ꯉꯥꯏꯔꯤ ꯆꯪꯕ ꯍꯥꯏꯗꯨꯔꯥ ꯅꯨꯄꯥꯟ ꯆꯠꯄ
ꯅꯠꯇꯦ ꯆꯥ ꯐꯪꯒꯤꯗ꯭ꯔꯦꯅꯦ
ꯌꯨꯝꯗ ꯂꯩꯔꯁꯨ ꯆꯥꯕ ꯐꯪꯗ꯭ꯔꯗꯤ ꯆꯥꯕ ꯐꯪꯉꯥꯔꯣꯏ ꯗꯨꯗꯤ
ꯑꯥ ꯑꯃꯨꯛ ꯌꯨꯝꯗ ꯊꯣꯔꯛꯀꯦ ꯌꯨꯝꯗ ꯊꯣꯔꯛꯑꯒꯅꯦ ꯑꯃꯨꯛ ꯆꯥꯒꯦ
ꯍꯥ ꯑꯈꯣꯏꯗ ꯊꯣꯔꯛꯑꯣ ꯀꯣꯏꯔꯛꯑꯣꯅꯦ
ꯀꯣꯏꯔꯛꯀꯦ ꯀꯣꯏꯔꯛꯀꯦ ꯍꯣꯏ ꯀꯔꯤ ꯄꯤꯖꯒꯦꯕꯌꯥ ꯍꯜꯋꯥ ꯄꯤꯒꯦ ꯍꯥꯏꯔꯣ
ꯍꯥꯥ
ꯍꯜꯂꯨꯋꯥ ꯄꯤꯒꯦ ꯍꯥꯏꯔꯣ
ꯍꯣꯏ
ꯑꯣ ꯑꯩ ꯑꯗꯨꯒꯨꯝꯕ ꯆꯥꯅꯤꯡꯗꯦ
ꯆꯥꯅꯤꯡꯗꯦ ꯑꯗꯨꯗꫭ
ꯑꯗꯨꯒꯨꯝꯕ ꯆꯠꯅꯤꯡꯗꯦ
ꯅꯠꯇꯦ ꯑꯩꯅ ꯍꯥꯏꯗꯤꯀꯣ ꯉꯥꯅꯨ ꯊꯣꯡꯉ ꯄꯤꯖꯒꯦ ꯍꯥꯏꯕ
ꯑꯣ ꯑꯗꯨꯗꯤ ꯆꯥꯅꯤꯡꯉꯤ
ꯑꯣ ꯑꯗꯨꯅꯤ ꯍꯥꯏꯗꯣ ꯑꯣꯛꯁꯥ ꯅꯠꯇ꯭ꯔꯒ ꯉꯥꯅꯨ ꯊꯣꯡꯉ ꯄꯤꯖꯒꯦ
ꯑꯣꯛꯁꯥꯗꯤꯅꯦ
ꯎꯝ
ꯈ꯭ꯋꯥꯏꯗꯒꯤ ꯄꯥꯝꯖꯕ ꯑꯃꯅꯤ
ꯄꯤꯖꯒꯦ ꯄꯤꯖꯒꯦ
ꯎꯝ ꯑꯗꯣ ꯑꯩ ꯄꯥ ꯄꯣꯊꯥꯈ꯭ꯔꯣ ꯍꯥꯏꯕ꯭ꯔꯣ ꯑꯩ ꯇꯨꯝꯅꯤꯡꯔꯛꯑꯦꯅꯦ
ꯑꯃꯔꫭ
ꯍꯥꯥ ꯇꯥꯕ꯭ꯔꯣ
ꯀꯩ ꯍꯥꯏꯅꯣ
ꯑꯥ ꯑꯩ ꯑꯩ ꯄꯣꯊꯥꯈ꯭ꯔꯣ ꯍꯥꯏꯔꯣ ꯑꯩ ꯇꯨꯝꯅꯤꯡꯉꯦ
ꯇꯨꯝꯅꯤꯡꯉꯦ
ꯎꯝ
ꯀꯔꯤ ꯀꯔꯤꯔꯣ ꯋꯥꯔꯤ ꯁꯥ ꯁꯥꯅ ꯇꯨꯝꯅꯤꯡꯉꯦ ꯍꯥꯏꯗꯨꯗꯤ
ꯑꯁ ꯇꯨꯝꯅꯤꯡꯉꯦꯅꯦ ꯃꯤꯠꯁꯤ ꯎꯏꯁꯟꯒꯦ ꯎꯏꯁꯤꯟꯒꯦ ꯇꯧꯔꯛ ꯑꯦꯅꯦ
ꯑꯗꯨꯝ ꯃꯪꯗ ꯑꯗꯨꯝ ꯋꯥꯔꯤ ꯑꯗꯨꯝ ꯍꯩꯕꯗꯤ ꯇꯨꯝ ꯇꯨꯝꯅ ꯋꯥꯔꯤ ꯁꯥꯕꯗꯣ ꯍꯩꯇꯕ꯭ꯔꯣ
ꯑꯁ ꯍꯩꯇꯦꯅꯦ ꯍꯔꯦ ꯀ꯭ꯔꯤꯁꯇ ꯍꯔꯦ ꯀ꯭ꯔꯤꯁꯇ
ꯌꯥꯝ ꯋꯥꯔꯕꯣ ꯅꯪꯕꯣ ꯍꯣꯏ
ꯍꯌꯦꯡꯁꯦ ꯑꯥ ꯊꯥꯡꯖꯥꯅꯤ
ꯑꯥ
ꯑ ꯍꯌꯦꯡ ꯊꯥꯡꯖꯥꯅꯦ ꯇꯜꯂꯤꯅꯦ
ꯉꯁꯤ ꯕꯣꯜ ꯁꯥꯅ ꯕꯣꯜ ꯂꯩꯕ꯭ꯔꯥ ꯉꯁꯤꯁꯦ
ꯂꯩꯇꯦ ꯇꯔꯥ ꯃꯥꯄꯟ
ꯍꯣꯔꯦꯟꯅꯤꯅꯦ ꯍꯣꯔꯦꯟ ꯅꯨꯡ